ꯇꯥꯔꯦ ꯇꯥꯔꯦ ꯆꯥꯛ ꯆꯥꯔꯕꫭ ꯆꯥꯛ ꯆꯥꯔꯅꯦꯍ ꯀꯃꯥꯏꯅ ꯇꯧꯔꯤꯒꯦ ꯎꯝ ꯀꯥꯡꯁꯣꯏ ꯊꯣꯛꯂꯝꯃꯦ ꯌꯦꯅꯣꯞ ꯑꯃꯥ ꯉꯧꯔꯒ ꯆꯥꯁꯤꯜꯂꯦ
ꯑꯣ
ꯅꯣꯡ ꯆꯨꯗꯧ ꯃꯥꯜꯂꯦ
ꯋꯦꯗꯔꯁꯤ ꯃꯑꯣꯡ ꯑꯃ ꯇꯧꯈꯠꯂꯛꯏꯅꯤ ꯅꯨꯡꯁꯤꯠꯀ ꯁꯤꯠꯇꯅ
ꯁꯥꯒꯠꯂꯤꯅ ꯁꯣꯝꯗꯣ
ꯑꯣꯝ ꯆꯥꯛ ꯅꯔꯛꯏꯗꯥ
ꯝ
ꯏꯕꯣꯍꯣꯏ ꯂꯥꯛ ꯂꯩꯃꯤ ꯋꯥꯡꯈꯩꯒꯤ
ꯑꯥ ꯂꯥꯛꯍꯧꯕꯅꯦ ꯂꯥꯛꯅꯤ ꯍꯧꯕꯅꯦ
ꯑꯗꯨꯒꯤꯅꯤꯗ ꯃꯣꯏ ꯏꯕꯣꯛꯇꯨꯖꯨ ꯆꯤꯛꯀꯜ ꯆꯥ ꯃꯥꯜꯂꯦ ꯎꯝ
ꯑꯣ
ꯇꯔꯥꯏꯖꯥꯎ
ꯑꫭ
ꯇꯜꯂꯕ ꯃꯤ ꯃꯌꯥꯝ ꯂꯩꯍꯧꯕ
ꯋꯥꯡꯈꯩꯒꯤ ꯃꯣꯏ ꯃꯣꯏ ꯀꯅꯥ ꯀꯅꯥ ꯂꯩꯍꯧꯔꯤꯕ
ꯃꯣꯏ ꯑꯉꯥꯡꯒꯩ ꯇꯧꯔꯒ ꯃꯣꯏꯗꯤ ꯄꯨꯂꯞ ꯂꯥꯛ ꯃꯥꯜꯂꯦ
ꯑꯗꯨ ꯂꯥꯛ ꯃꯥꯅꯦ ꯑꫭ
ꯂꯝꯕꯤꯗꯤ ꯀꯩꯁꯨ ꯇꯧꯍꯧꯗꯦꯗꯕꯅꯦꯅ
ꯀꯥꯏ ꯃꯁꯂꯤꯝ ꯀꯧꯕ ꯕꯟꯕꯨ
ꯑꯗꯨ ꯃꯁꯂꯤ
ꯃꯦꯝ ꯃꯤꯅ ꯉꯥꯡꯕ ꯇꯥꯔꯤꯕꯗꯩꯗ ꯊꯨꯒꯥꯏ ꯈꯣꯠꯀꯥꯏꯕ ꯌꯥꯝ ꯇꯧꯋꯤꯌ‌ꯦ
ꯑꯗꯨ ꯕꯩꯗꯤ ꯈꯔ ꯀꯟꯂꯛꯀꯅꯤ ꯃꫭꯏ
ꯎꯝ ꯃꯩ ꯃꯅꯥꯁꯤ
ꯍ ꯃꯤꯗꯤ ꯀꯤꯀ‌ꯦꯠ ꯀꯟꯅ ꯁꯥꯟꯅꯧꯔꯤ ꯑꯣꯐꯤꯁ ꯆꯠꯂꯤꯗꯨꯕꯨ
ꯈꯪꯗꯅ ꯁꯨꯇꯤ ꯊꯥꯗ‌ꯦꯌ‌ꯦ ꯑꯣꯖꯥ ꯅꯔꯥꯌꯟ ꯐꯟ ꯇꯧꯔꯛꯀꯅ‌ꯦ ꯅꯥꯟꯊꫭꯏ ꯕꯟꯅ‌ꯦ ꯆꯠꯇ‌ꯦ
ꯑꯥ
ꯀ꯭ꯔꯤꯀꯦꯠ ꯌꯥꯎꯔꯤ ꯍꯥꯏꯖꯜꯂꯗꯕꯤꯒꯥꯏ ꯍꯥꯏꯁꯦ ꯍꯥꯏꯛ
ꯑꯣ
ꯍꯥꯏꯒꯦ ꯀꯟꯅ ꯁꯥꯟꯅꯍꯧꯔꯤꯑ ꯅꯣꯡ ꯆꯣꯔꯠ ꯆꯜꯂꯛꯑꯗꯤ ꯐꯖꯅꯤ
ꯀꯩꯅꯣꯒꯤ ꯃ꯭ꯌꯨꯖꯌꯝꯒꯤ ꯏꯟꯆꯥꯔꯖꯁꯦ ꯌꯥꯝ ꯀꯨꯏꯨ ꯀꯨꯏ ꯀꯨꯏꯅ ꯄꯨꯕꯁꯨ ꯂꯩꯕꯖꯥꯠꯅꯤ ꯆꯍꯤ ꯑꯃꯇꯪ ꯄꯨꯕꯁꯨ ꯂꯩꯕꯀꯣ ꯑꯥ ꯑꯪꯀꯜꯅ ꯈꯔ ꯄꯨꯕ ꯃꯥꯜꯂꯦ
ꯎꯝ
ꯊꯕꯛꯅꯤꯗꯅ
ꯁꯤꯒꯤ ꯀꯩꯅꯣꯒꯤꯗꯨꯅ ꯀꯩꯅꯣꯅ ꯄꯨꯏ ꯍꯥꯏꯕꯅꯤ ꯃꯅꯤꯄꯨꯔ ꯗꯤꯄꯥꯔꯠꯃꯦꯟꯗ ꯑꯅꯧꯕ ꯁꯥꯡꯉꯛꯄꯗꯣ ꯑꯗꯨꯒꯤꯗꯨꯅ ꯑꯣꯖꯥ ꯔꯟꯖꯤꯠꯅ
ꯑꯣ ꯑꯗꯨꯅ ꯄꯦꯟ ꯑꯣꯖꯥ ꯄꯁꯦ ꯄꯦꯟꯁꯤꯒ ꯀꯩꯅꯣ ꯔꯦꯁꯇꯥ ꯔꯦꯟꯖꯤꯠꯂꫭ
ꯀꯩꯗꯤꯄꯥꯔꯃꯦꯟ
ꯑꯗꯩ ꯑꯗꯨꯒꯤ ꯀꯩꯅꯣ ꯄꯨꯏ ꯍꯥꯏꯗꯣ ꯏꯟꯆꯥꯥꯔꯖ ꯎ ꯙꯔꯟꯖꯅꯥ ꯑꯗꯨ ꯀꯩꯅꯣ ꯃꯅꯤꯕꯥ ꯁꯖꯣ
ꯗꯠ ꯀꯩꯅꯣꯝ ꯍꯥꯏꯗꯥꯏꯅ‌ꯦ
ꯀꯩꯅꯣꯝ ꯍꯥꯏꯗꯥꯏꯅ‌ꯦ ꯆꯠꯇꯔꯦ ꯆꯠꯁꯤꯔꯥꯥꯟꯅ ꯑꯃꯨꯛ ꯍꯧꯖꯤꯔꯥ ꯈꯪ ꯍꯟꯗꯛꯇꯤꯦ ꯍꯧꯖꯤꯁꯤꯔꯥꯅ ꯈꯟꯕꯅꯤ
ꯕꫭꯟꯗꯤ
ꯃꫭꯟ ꯁꯥꯟꯅ ꯀꯣꯏꯔꯦꯅ
ꯕꯣꯟꯗꯤ ꯃꯤ ꯃꯄꯥꯟꯗꯤ ꯃꯤ ꯌꯥꯝ ꯆꯪꯅ ꯁꯥꯟꯅꯔ ꯃꯥꯜꯂꯦꯅꯦ
ꯁꯥꯅꯕꯅꯦ
ꯑ ꯀꯩꯅꯩꯅꯣꯅꯦ ꯁꯥꯟꯅ ꯊꯝ
ꯃꯥꯥꯡ ꯎꯋꯦꯛ ꯍꯟꯊꯔꯛꯄꯗꯨ ꯇꯟꯗꯅ ꯁꯥꯟꯅꯅꯗꯕꯅꯦ
ꯕꫭꯜꯂ ꯍꯥꯏꯁꯦ ꯑꯥ ꯀꯔꯤ ꯍꯥꯏ ꯇꯥꯗ‌ꯦ ꯅꯪ ꯍꯥꯏꯖꯦ ꯇꯥꯕꯣ ꯍꯜꯂꯣ ꯍꯜꯂꯣ ꯇꯥꯔꯕꯅꯦꯍꯦ